ꯍꯜꯂꯣ꯫
ꯇꯥꯔꯕꯣ ꯇꯥꯔꯕꯣ ꯎꯝ ꯀꯔꯤꯅꯣ ꯅꯪ ꯇꯧꯔꯛꯄ ꯌꯥꯗꯕꯗꯤ
ꯑꯩ ꯈꯪꯗꯦ ꯑꯩꯅ ꯇꯧꯕ ꯌꯥꯗꯦ꯫ ꯅꯪ ꯇꯧ ꯑꯩ ꯑꯩꯗꯣ ꯑꯃ ꯇꯧꯈꯤꯕꯒꯤ ꯃꯥꯜꯂꯦ꯫
ꯀꯩꯗꯧꯅꯣ꯫
ꯍꯥꯟꯅ ꯑꯃ ꯇꯧꯈ꯭ꯔꯗꯤ
ꯀꯩꯁꯨ ꯅꯧꯗꯦ ꯍꯥꯏꯗꯣ ꯍꯧꯖꯤꯛꯇꯤ ꯕ꯭ꯔꯦꯛ ꯂꯩꯕꯒꯤ ꯄꯣꯊꯥꯕꯅꯤꯗ ꯁꯨꯝ ꯐꯣꯟ ꯌꯦꯡꯉꯒ ꯂꯩꯔꯝꯃꯤꯅꯦ꯫
ꯍꯜꯂꯣ꯫
ꯇꯥꯔꯕ꯫
ꯇꯥꯔꯦ꯫
ꯑ ꯀꯥꯏ ꯂꯩꯒꯦ ꯍꯧꯖꯤꯛ꯫
ꯑꯩꯗꯤ ꯍꯧꯖꯤꯛ ꯍꯣꯁꯇꯦꯜꯗ ꯂꯩ ꯑ ꯗ꯭ꯌꯨꯇꯤꯗꯤ ꯅꯨꯡꯗꯥꯡꯗꯅꯦ ꯍꯧꯖꯤꯛꯇꯤ ꯀ꯭ꯂꯥꯁ ꯂꯣꯏꯕꯒꯤ ꯕ꯭ꯔꯦꯛ ꯂꯩꯌꯦ꯫
ꯑꯣ ꯑꯗꯨꯝ ꯖꯦꯅꯤꯝꯁ ꯖꯦꯅꯤꯝꯁꯇ ꯂꯩꯕꯔꯥ ꯑꯗꯨꯝ ꯅꯣꯏ ꯍꯣꯁꯇꯦꯜꯗꯣ꯫
ꯑꯍꯥꯛ ꯂꯩꯇꯦ꯫
ꯀꯥꯏꯋꯥꯏꯗꯅꯣ꯫
ꯑꯗꯨꯗꯤ ꯅꯪ ꯈꯪꯉꯔꯣꯏ꯫
ꯅꯪꯗꯤ ꯀꯗꯥꯢꯗ ꯂꯩꯅꯣ꯫
ꯈꯨꯗ ꯂꯩꯌꯦ ꯌꯨꯝꯗ ꯂꯩꯌꯦ ꯍꯧꯖꯤꯛꯇꯤ꯫
ꯎꯝ
ꯀꯩ ꯏꯟꯖꯥꯡ ꯆꯥꯒꯦ꯫
ꯑꯩꯈꯣꯏꯗꯤ ꯍꯋꯥꯏ ꯆꯥꯏ ꯅꯣꯏꯗꯤ ꯀꯩ ꯆꯥꯏ꯫
ꯉꯁꯤ ꯊꯔꯣꯏ ꯊꯣꯡꯕ ꯆꯩꯅꯦ ꯍꯣꯏ꯫
ꯌꯥꯝ ꯍꯥꯎꯕ ꯆꯥꯏ ꯑꯗꯨꯗꯤ꯫
ꯈꯔ ꯍꯥꯎꯔꯦ ꯍꯧꯖꯤꯛ ꯈꯤꯛꯇꯪ ꯀꯩꯅꯣ ꯃꯅꯤꯄꯨꯔꯤ ꯐꯤꯂꯝ ꯌꯦꯡ ꯂꯩꯕꯅꯤꯅꯦ
ꯀꯔꯤ ꯐꯤꯂꯝꯅꯣ꯫
ꯀꯩ ꯍꯥꯏ ꯂꯔꯥꯏ ꯂꯊꯨꯞ ꯍꯥꯏꯕ꯭ꯔꯥ꯫
ꯆꯨꯝꯕ꯭ꯔꯣ ꯂꯔꯩ ꯂꯊꯨꯞ ꯍꯥꯏꯕ꯭ꯔꯣ ꯀ꯭ꯔꯤꯔ
ꯂꯥꯏꯔꯦꯜ ꯂꯥꯊꯨꯞ ꯑ ꯍꯣꯏ
ꯑꯣ
ꯀꯅꯥ ꯀꯅꯥ ꯀꯨꯝꯒꯦ ꯑꯩꯗꯤ ꯈꯪꯗꯦ ꯀꯥ
ꯃꯤ ꯃꯤ ꯈꯪꯕ꯭ꯔꯣ
ꯎꯝ ꯈꯪꯉꯦ ꯀꯩꯅꯣ ꯀꯨꯝꯕꯗꯣ ꯀꯣꯔꯧ ꯉꯟꯃꯗ ꯀꯨꯝꯕ ꯍꯦꯔꯣꯗꯣ꯫
ꯑꯣ ꯁꯤꯜꯍꯩꯕ
ꯁꯤ ꯂꯩꯕꯅꯦ ꯑꯗꯨꯒ ꯀꯔꯤꯔ ꯃꯤ ꯈꯔ ꯄꯤꯛꯑꯒ
ꯁꯣꯅꯤꯌꯥꯔ ꯕꯤꯚꯤꯁ
ꯎꯝ ꯁꯤꯅꯥꯗꯕ ꯆꯤꯁ ꯀꯔꯤ ꯐꯤꯂꯤꯝ꯫ ꯀꯔꯤ ꯐꯤꯂꯝꯅꯣ ꯍꯦꯔꯣ ꯑꯍꯨꯝ ꯇ꯭ꯔꯤꯄ꯭ꯂꯦꯠ ꯑꯣꯏꯕꯗꯣ꯫
ꯎꯝ ꯍꯦꯔꯣ
ꯃꯨꯀꯥꯕꯂꯥ ꯍꯣꯏ ꯀꯨꯝꯕꯗꯣ꯫ ꯕꯤꯖꯨ ꯅꯠꯇꯕ ꯕꯤꯖꯨ ꯅꯠꯇ꯭ꯔꯁꯨ ꯁꯤꯇ꯭ꯔꯥ ꯅꯠꯇꯕ ꯑꯃꯗꯣ꯫
ꯈꯪꯗꯦꯗ
ꯀꯥꯒ꯭ꯔꯦꯅꯦ ꯊꯣꯏ ꯆꯥꯅꯠꯗꯕ ꯀꯔꯤꯔꯕꯣ
ꯃꯁꯛꯇꯤ ꯑꯗꯨꯝ ꯂꯩꯕꯕꯣ ꯀꯩꯅꯣꯗ ꯍꯥꯏꯗꯣꯛꯄ ꯍꯩꯇꯕ ꯎꯝ꯫
ꯅꯣꯏꯁꯨ ꯃꯅꯤꯄꯨꯔ ꯐꯤꯂꯝ ꯑꯗꯨꯝ ꯌꯦꯡꯕ꯭ꯔꯣ꯫
ꯍꯣꯏ ꯌꯦꯡꯗ ꯍꯥꯟꯅ ꯑꯉꯥꯡ ꯑꯣꯏꯔꯤ ꯇꯟ ꯌꯦꯡꯉꯤꯅ ꯐꯣꯟ ꯄꯥꯏꯗꯕ ꯃꯇꯝꯗꯣ ꯀꯦꯁꯦꯠ꯫ ꯇꯤꯕꯤꯗꯒ ꯑꯅꯧ ꯑꯅꯧꯕ ꯊꯣꯛ ꯑꯗꯨꯝ ꯌꯦꯡꯕꯅꯦ
ꯑꯣ ꯑꯗꯨꯒꯤꯅꯤ ꯅꯪꯅ ꯃꯅꯤꯄꯨꯔ ꯌꯥꯝꯅ ꯍꯩꯔꯤꯖꯦ꯫
ꯍꯩꯇꯦꯗ ꯏꯃꯥꯟꯅꯕ ꯂꯩꯌꯦ ꯑꯩ ꯆꯍꯤ ꯀꯌꯥꯗꯔꯥ ꯆꯍꯤ ꯁꯤꯛꯁꯇꯔ ꯇꯤꯟꯅꯕꯀꯣ꯫
ꯎꯝ
ꯗꯨꯝ ꯀꯦ
ꯑꯣ ꯃꯣꯏ ꯃꯣꯏꯒ ꯑꯗꯨꯝ ꯂꯩꯃꯤꯟꯅꯕꯒꯤꯅꯤꯅꯦ ꯑꯗꯨꯗꯤ꯫
ꯑꯈꯣꯏꯒꯤ ꯈꯨꯟ ꯃꯅꯥꯛꯇ ꯂꯩꯕ ꯑꯗꯨ ꯑꯗꯨꯝ ꯃꯁꯅꯥ ꯈꯣꯠꯄꯗ ꯑꯗꯨꯝ ꯆꯠꯂꯦꯕ ꯈꯣꯏ ꯃꯁ ꯂꯥꯛꯄꯀꯣ ꯏꯟꯇꯔꯦꯛꯁꯟꯗ ꯑꯗꯨꯗ ꯑꯗꯨꯝ ꯍꯧꯖꯤꯛꯁꯨ ꯄꯨꯜꯂꯦ ꯄꯥꯛꯄꯨꯗꯤ ꯄꯨꯟꯗ꯭ꯔꯦꯗ ꯍꯧꯖꯤꯛꯇꯤ ꯍꯥꯏꯗꯤ ꯃꯣꯏ ꯃꯣꯏ ꯊꯕꯛ ꯇꯣꯀꯣ ꯇꯧꯅꯔꯕꯅꯤꯅ ꯎꯝ ꯎꯝ ꯌꯨꯝꯗ ꯑꯗꯨꯝ ꯂꯩꯌꯦ ꯑꯗꯣ ꯚꯤꯖꯤꯠꯇꯣ ꯚꯤꯠ ꯇꯤꯡ ꯆꯠꯄꯗꯣ ꯅꯪꯗꯕ ꯍꯟꯗꯛ ꯊꯕꯛ ꯈꯔ ꯆꯤꯟꯕꯗꯒꯤ꯫ ꯎꯝ
ꯊꯕꯛ ꯌꯨꯝꯗ ꯂꯩꯕꯅ ꯍꯦꯟꯅ ꯊꯕꯛ ꯆꯤꯟꯕ꯭ꯔꯣ꯫
ꯆꯤꯂꯦꯗ ꯊꯕꯛ ꯁꯨꯕ ꯂꯥꯛꯞꯄꯅꯤꯅ ꯌꯨꯝꯗ ꯂꯥꯛ ꯌꯥꯥꯟꯅ ꯀꯩꯅꯦ
ꯌꯨꯝꯗ ꯌꯨꯝꯗ ꯂꯥꯛꯄꯗꯤ ꯄꯣꯊꯥꯕ ꯂꯥꯛꯄ ꯅꯠꯇꯕ꯫
ꯅꯠꯇꯦ ꯑꯩꯗꯤ ꯊꯕꯛꯁꯨ ꯍꯧꯖꯤꯛ ꯀꯩꯅꯣ ꯃꯇꯝꯅꯤꯅ ꯂꯧꯕ ꯃꯇꯝꯅꯤꯅ꯫
ꯑꯣ ꯍꯧꯖꯤꯛ ꯂꯧ ꯃꯇꯝꯂ ꯑꯩ ꯈꯪꯗꯦ꯫
ꯅꯪꯗꯤ ꯈꯪꯉꯝꯃꯔꯣꯏ ꯁꯨꯔꯛꯇꯕꯅꯤꯅ꯫
ꯑ ꯁꯨ ꯁꯨꯗꯕꯗꯤ ꯅꯠꯇꯦ ꯑꯗꯨꯕꯨ ꯑꯩꯈꯣꯏ ꯁꯤꯗ ꯀꯨꯞꯁꯥꯏꯒꯗꯒꯨꯝꯕꯗꯤ ꯂꯧꯒꯨꯝꯕꯒꯤ ꯊꯕꯛꯀꯨꯝꯕꯗꯤ ꯄꯥꯛꯅ ꯃꯤꯗꯣ ꯇꯧꯗꯕꯅꯤꯅ
ꯑ ꯈꯪꯅꯗꯕꯗꯣ ꯑꯗꯨꯒꯤ ꯑꯗꯣ ꯎꯝ ꯊꯧꯕꯥꯜꯂꯣꯡꯒꯨꯝꯕꯗꯣ
ꯎꯝ ꯎꯝ
ꯑꯗꯨꯗꯗꯤ ꯂꯧꯒꯤ ꯊꯕꯛꯀꯨꯝꯕꯗꯤ ꯃꯣꯏꯗꯤ ꯈꯔ ꯇꯧꯋꯦꯕ ꯑꯗꯨꯒꯤ ꯏꯃꯥꯟꯅꯕꯤꯒꯨꯝꯕꯅ ꯊꯥꯏꯅ ꯍꯥꯏ ꯏꯁ꯭ꯀꯨꯜ ꯇꯝꯕ ꯃꯇꯝꯗꯗꯤ ꯑꯥ ꯂꯧꯒꯤ ꯊꯕꯛꯀꯨꯝꯕ ꯇꯧꯕꯒꯤ ꯑꯩꯈꯣꯏꯗꯤ ꯍꯩ ꯊꯥ ꯄꯣꯊꯥ ꯊꯥꯕ ꯍꯥꯏꯕ ꯂꯩꯅ ꯈꯪꯕ꯭ꯔꯥ
ꯑꯣ ꯎꯝ ꯎꯝ
ꯑꯥ ꯑꯆꯥꯄꯣꯠꯀꯨꯝꯕ ꯊꯤꯟꯕꯗꯣ ꯑꯗꯨꯒꯤ ꯊꯤꯟꯕ ꯆꯠꯂꯦ ꯑꯗꯨꯒꯤ ꯇꯧꯋꯦ ꯆꯧ ꯆꯧ ꯍꯧꯔꯒ ꯄꯨꯔꯛꯑꯦ ꯑꯗꯨ ꯃꯣꯏꯒꯤ ꯁꯦꯝꯕ ꯁꯦꯝꯕ ꯑꯆꯥꯄꯣꯠꯀꯨꯝꯕꯗꯣ ꯑꯩꯈꯣꯏꯗ ꯑꯩꯈꯣꯏ ꯏꯁ꯭ꯀꯨꯜ ꯂꯥꯛꯄꯗꯁꯨ ꯄꯨꯔꯛꯀꯅꯤ ꯑꯗꯨꯒ ꯆꯥꯒꯗꯣꯏꯅꯦ
ꯎꯝ
ꯑꯗꯨꯃꯥꯏꯅ ꯇꯧꯕꯒꯤ ꯃꯣꯏꯑꯗꫭꯝꯗꯗꯤ ꯍꯥꯏꯗꯤ ꯃꯣꯏꯁꯨ ꯑꯉꯥꯡꯅꯦ ꯂꯧ ꯁꯨꯗ꯭ꯔꯁꯨ ꯁꯨ ꯃꯣꯏꯅ ꯍꯥꯏꯅꯕ ꯇꯥꯕꯒꯤ ꯈꯪꯕꯗꯣ ꯑꯩꯈꯣꯏꯁꯨ ꯍꯧꯖꯤꯛꯁꯦ ꯂꯧ ꯃꯇꯝꯅꯦ ꯑꯗꯨꯃꯥꯏꯅ ꯍꯧꯖꯤꯛꯅ ꯑꯃꯨꯛ ꯍꯣꯁꯇꯦꯜꯗꯣ ꯑꯗꯨꯝ ꯂꯩꯈꯤꯕꯒꯤ ꯂꯧ ꯃꯇꯝꯅꯤꯅꯦ ꯍꯥꯏꯕꯁꯨ ꯈꯪꯗ꯭ꯔꯦꯗꯅ ꯑꯗꯨꯒꯤ ꯆꯠꯅꯗꯕꯒꯤꯅꯦꯗ ꯆꯠꯂꯗꯤ ꯑꯗꯨꯝ ꯈꯪꯉꯨꯖꯥꯠꯅꯦꯗ ꯎꯝ ꯂꯩꯕ ꯂꯩꯕ ꯃꯐꯝꯒꯤꯅꯦꯕ
ꯑꯥ ꯎꯝ ꯅꯪꯁꯦ ꯀꯩꯅꯣ ꯆꯍꯤ ꯀꯌꯥ ꯁꯨꯔꯦꯅ ꯀꯩꯅꯣ ꯇꯧꯕꯁꯦ ꯑꯩꯁꯤ ꯅꯔꯁꯤꯡꯒꯤꯁꯦ
ꯑꯩ ꯆꯍꯤ ꯍꯟꯗꯛꯀ ꯊ꯭ꯔꯤ ꯏꯌꯔꯁ ꯁꯨꯗꯣꯏꯅꯦ ꯁꯨꯗꯤ ꯁꯨꯗ꯭ꯔꯤ ꯍꯣꯌ ꯍꯣꯏ ꯍꯟꯗꯛꯀꯁꯨꯗꯨꯏꯕ
ꯑꯣ ꯑꯣ ꯑꯗꯨꯗꯒꯤ ꯑꯩꯈꯣꯏ ꯖꯨꯅꯤꯌꯔꯁꯨ ꯑꯣꯏꯕ ꯌꯥꯏꯅꯤ ꯅꯪꯁꯦ ꯈꯪꯗꯦ ꯑꯩꯈꯣꯏ ꯖꯨꯅꯤꯌꯔ ꯑꯣꯏꯒꯗ꯭ꯔꯥ ꯅꯁꯦ
ꯎꯝ ꯅꯪꯗꯤ ꯀꯣꯂꯦꯖ ꯂꯣꯏꯈ꯭ꯔꯦꯕ
ꯑꯣ ꯈꯪꯗꯦꯀꯣ ꯑꯩꯈꯣꯏ ꯕꯦꯠꯁ ꯃꯨꯟꯅꯔꯕ꯭ꯔꯥ ꯀꯛꯒꯤꯔꯥ
ꯍꯣꯏ
ꯇꯨ ꯊꯥꯎꯖꯟ ꯀꯨꯗ ꯖꯣꯏꯟ ꯇꯧꯔꯅ
ꯑꯣ ꯇ꯭ꯋꯦꯟꯇꯤ ꯇ꯭ꯋꯦꯟꯇꯤ ꯑꯥ ꯅꯠꯇꯦ ꯇ꯭ꯋꯦꯟꯇꯤ
ꯇ꯭ꯋꯦꯟꯇꯤ ꯊ꯭ꯔꯤ ꯇ꯭ꯋꯦꯟꯇꯤ ꯐꯣꯔ ꯇ꯭ꯋꯦꯟꯇꯤ ꯐꯣꯔꯗ ꯑꯣ ꯑꯗꯨꯗꯤ ꯕꯦꯁ ꯑꯃ ꯔꯖꯤꯅꯤꯌꯥꯔ ꯑꯣꯏ ꯃꯥꯥꯟꯅꯩ
ꯑꯣ ꯅꯣꯏ ꯅꯣꯏ ꯅꯣꯏꯅ ꯈꯔ ꯁꯤꯅꯦꯔꯥ
ꯈꯪꯗꯦꯗ ꯑꯗꯨꯗꯤ
ꯍꯝ
ꯖꯨꯅꯤꯌꯝꯁꯇ ꯂꯥꯛꯀꯗꯕꯁꯤꯡꯗꯤ ꯑꯥꯔ ꯗꯤ ꯑꯣ ꯑꯩꯈꯣꯏ ꯀꯣꯂꯦꯖ ꯌꯥꯝꯅ ꯂꯥꯛꯀꯜꯂꯀꯣ
ꯑꯥ ꯍꯣꯏ ꯂꯥꯛꯑꯦ
ꯑꯗꯨꯑꯣ ꯍꯥꯏꯗꯤ ꯀꯩꯅꯣ ꯑꯩꯈꯣꯏ ꯂꯩꯕ ꯋꯥꯠꯇꯀꯣ ꯃꯣꯏ ꯑꯗꯨꯝ ꯍꯥꯏꯕ ꯑꯗꯤꯅꯦ ꯑꯗꯨꯒ ꯀꯔꯤꯅꯣ ꯌꯨꯅꯤꯐꯣꯝ ꯐꯨꯜ ꯋꯥꯏꯠ ꯗ꯭ꯔꯦꯁ ꯑꯣꯏꯔꯒ ꯐꯅꯦꯛ ꯁꯦꯠꯄꯗꯣ
ꯐꯨꯜ ꯍ꯭ꯋꯥꯏꯠ ꯗ꯭ꯔꯦꯁꯇ ꯐꯪꯅꯩ ꯁꯦꯠꯄ
ꯎ ꯐꯤꯅꯤꯦꯛꯁꯨ ꯋꯥꯏ ꯑꯗꯨ ꯑꯗꯨꯅꯦ ꯑꯗꯨꯒ ꯈꯣꯡꯒ꯭ꯔꯥꯎ ꯇꯣꯡꯉꯒ ꯌꯥꯝ ꯂꯥꯛꯑꯦꯗ
ꯀꯒꯥꯥꯎ ꯎꯝ ꯑꯥꯗꯤꯑꯣꯗꯅ ꯑꯥꯗꯤꯑꯣꯅ ꯍꯦꯟꯅ ꯈꯪꯕ꯭ꯔꯣ
ꯎꯥ
ꯑꯥꯔꯗꯤ ꯑꯣꯒꯤ ꯃꯤꯅ ꯍꯦꯟꯅ ꯂꯥꯛꯄ꯭ꯔꯣꯕ
ꯎꯝ ꯑꯗꯨꯝ ꯂꯥꯛꯑꯦ ꯃꯣꯏꯗꯤ
ꯎꯝ
ꯃꯣꯏ ꯗꯦ ꯁꯤꯦꯐꯇꯤ ꯀꯩꯅꯣꯅꯦꯅ ꯄꯨꯡꯗꯣ ꯃꯣꯏꯒꯤ ꯗꯗꯤꯌꯔꯦꯁꯟꯗꯣ ꯌꯥꯝꯅ ꯇꯦꯜꯜꯂꯤꯅꯦ
ꯑꯗꯤꯌꯑꯣꯔꯣ
ꯑꯗꯤꯌꯟꯕ ꯑꯗꯨꯝ ꯑꯥꯐꯇꯔꯅꯨꯟ ꯁꯤꯐ ꯂꯩꯌꯦ ꯅꯕꯣ ꯅꯥꯏꯟꯗꯒꯤꯛ ꯑꯦ ꯉꯥꯏꯟ ꯅꯠꯇꯦ ꯑꯩꯈꯣꯏ ꯋꯥꯆꯞ ꯇꯧꯕꯗꯨꯣ ꯄꯨꯡ ꯑꯦꯠ ꯇꯔꯥ ꯑꯗꯨꯋꯥꯏꯗ ꯂꯥꯛꯑꯒ ꯄꯨꯡ ꯍꯥꯟꯅꯗꯤ ꯊ꯭ꯔꯤꯗꯔ ꯑꯗꯨꯝ ꯆꯠꯄꯅꯦ ꯍꯟꯗꯛꯇꯤ ꯋꯥꯟꯗꯋꯥꯏꯗ ꯑꯗꯨꯝ ꯆꯠꯄ ꯃꯥꯜꯂꯦ ꯃꯣꯏꯁꯦ
ꯑꯩ ꯏꯃꯥꯟꯅꯕꯤ ꯑꯃ ꯂꯩꯌꯦ ꯑꯥꯔ ꯗꯤ ꯑꯣꯗ ꯀꯩꯅꯣꯝ ꯅꯔꯁꯤꯡ ꯇꯧꯕꯀꯣ ꯑꯩꯅ ꯍꯪꯕ ꯅꯪꯗꯤ ꯂꯥꯛꯇ꯭ꯔꯣ ꯍꯥꯏꯔꯒ ꯃꯣꯏꯗꯤ ꯐꯥꯏꯅꯦꯜ ꯏꯌꯥꯔꯅꯦ ꯑꯗꯨꯒꯤ ꯏꯟꯖꯤꯨꯅꯤꯌꯥꯔꯁꯤꯡ ꯁꯦꯀꯦꯟ ꯁꯦꯃꯤꯁꯇꯔ ꯊꯥꯕꯁꯤꯡ ꯑꯦ ꯀꯥꯕꯁꯤꯡ ꯂꯥꯛꯄꯅ ꯏꯟꯇꯥꯔꯟꯒꯤ ꯍꯥꯏꯕꯀꯣ
ꯑ
ꯎ
ꯃꯣꯏꯗꯤ ꯂꯥꯛꯇꯕ ꯃꯥꯗꯤ ꯀꯩ ꯀꯣꯔꯁꯅꯣ
ꯈꯪꯗꯦꯗ ꯑꯗꯨꯒꯨꯝꯕ ꯍꯪ ꯃꯤꯅꯤꯅ
ꯎꯝ ꯑꯗꯨꯒꯤꯅꯦꯅꯦ ꯅꯪꯅ ꯑꯥꯔꯗꯤꯑꯣꯅ ꯍꯦꯟꯅ ꯈꯪꯕꯗꯣ
ꯑ
ꯅꯠꯇ꯭ꯔꯗꯤ ꯈꯪꯉꯣꯏꯕ
ꯑꯗꯨ ꯑꯗꯨꯗꯤ ꯈꯪꯦꯕ ꯑꯥꯔꯗꯤꯌꯑꯣꯗꯤ ꯇ꯭ꯔꯥꯏꯞꯁꯨ ꯌꯥꯝꯕꯒꯨꯝ ꯇꯧꯋꯦ ꯑꯩ ꯈꯪꯕꯗ
ꯇ꯭ꯔꯥꯁꯨ ꯑꯥ ꯑ ꯍꯣꯁꯇꯦꯜ ꯈꯔꯗꯤ ꯂꯩꯌꯦ ꯇ꯭ꯔꯥꯏꯞꯅ ꯍꯦꯟꯅ ꯌꯥꯝꯕ ꯑꯗꯣ ꯑꯩꯈꯣꯏ ꯍꯣꯁꯇꯦꯜ ꯁꯤꯒꯤ ꯍꯣꯁꯇꯦꯜꯁꯨ ꯇ꯭ꯔꯥꯏꯞꯅ ꯍꯦꯟꯅꯗꯤ ꯌꯥꯝꯃꯦ ꯍꯥꯏꯗꯤ ꯃꯩꯇꯩꯗꯤ ꯌꯥꯝꯗꯦꯕ ꯀꯝ ꯍꯦꯅꯃꯦ
ꯋꯥꯔꯤ ꯑꯗꯨꯝ ꯀꯩꯅꯣ ꯃꯣꯏ ꯂꯥꯛꯑꯀꯥꯟꯗ ꯑꯗꯨꯝ ꯏꯟꯇꯔꯦꯛꯁꯟꯗꯣ ꯃꯣꯏ ꯑꯗꯨꯝꯕꯧꯉꯩꯅ ꯉꯥꯡꯉꯨꯒꯣ ꯈꯔꯗꯤ ꯑꯗꯨꯒꯤ
ꯁꯤꯗ ꯋꯥ ꯉꯥꯡ ꯑ ꯑꯩꯈꯣꯏ ꯑꯦꯂꯥꯎ ꯑ ꯑꯩꯈꯣꯏ ꯑꯦꯂꯥꯎꯗꯤꯤ ꯇꯧꯗꯦ ꯑꯗꯨꯕꯨ ꯑꯩꯈꯣꯏꯅ ꯁꯨꯝ ꯄꯥꯏꯕ ꯍꯥꯏꯗꯤ ꯑꯩꯈꯣꯏꯗꯤ ꯊꯔꯠ ꯏꯔ ꯑꯣꯏꯔꯕꯗꯤ ꯄꯥꯏꯕꯅꯦꯕ ꯐꯥꯔꯁ ꯏꯌꯥꯔ ꯁꯦꯀꯦꯟ ꯏꯌꯥꯔꯗꯤ ꯑꯩꯈꯣꯏꯗꯤ ꯄꯥꯏꯕ ꯌꯥꯗꯦꯕ
ꯎꯝ ꯂꯠꯒ ꯄꯥꯏꯔꯨꯔꯣ
ꯍꯣꯏꯂꯣ ꯅꯚꯥꯏ
ꯑꯗꯨ ꯉꯥꯛꯇ ꯉꯥꯏꯔꯦ
ꯑ ꯑꯃꯨꯛ ꯑꯥꯗꯤꯑꯣꯁꯨ ꯅꯠꯇ꯭ꯔꯣ ꯂꯣꯟꯅ ꯄꯥꯏꯕꯗꯣ
ꯎꯝ ꯎꯝ
ꯌꯥꯗꯕꯅꯦ ꯃꯣꯏꯁꯨ
ꯃꯣꯏꯒꯤ ꯁꯦꯅꯤꯌꯔꯅ ꯅꯠꯇ꯭ꯔꯒꯅ ꯋꯥꯔꯗꯦꯟꯅ ꯀꯣꯠ ꯇꯧꯔꯗꯤ ꯃꯣꯏꯗꯤ ꯊꯨꯒꯥꯏꯕꯒꯨꯝꯕꯁꯨ ꯇꯧꯋꯤꯗꯅ
ꯑꯣ ꯑꯣ ꯀꯩꯒꯤꯅꯤꯀꯣ ꯐꯣꯟ ꯄꯥꯏꯍꯟꯗꯔꯤꯁꯦ
ꯐꯣꯟ ꯄꯥꯏꯔꯗꯤ ꯂꯥꯏꯔꯤꯛ ꯄꯥꯔꯣꯏ ꯈꯟꯕꯗꯣ
ꯑꯣ
ꯑꯗꯨꯒ ꯏꯁꯇꯗꯤꯗꯣ ꯐꯖꯅ ꯃꯦꯟꯇꯦꯟ ꯇꯧꯕ ꯉꯝꯗ꯭ꯔꯗꯤ ꯑꯦꯛꯖꯥꯝꯗꯗꯤ ꯁꯣꯜꯂꯦꯗꯅ ꯑꯗꯨꯒꯤꯅꯦꯗ ꯑꯇꯩꯒꯤꯗꯤ ꯅꯠꯇꯦ
ꯎꯝ
ꯐꯖꯅ ꯇꯝꯃꯣ
ꯍꯥ ꯆ ꯑꯗꯨ ꯂ ꯍꯣꯏ ꯇꯝꯒꯦ
ꯑꯦꯁꯥꯏꯟꯃꯦꯟꯗꯤ ꯑꯦꯁꯥꯏꯟꯃꯦꯟꯗꯤꯗꯤ ꯌꯥꯝ ꯃꯥꯜꯂꯦ ꯃꯣꯏ ꯅꯣꯏꯁꯦꯀꯣ
ꯑꯁ ꯑꯦ ꯐꯥꯔꯁ ꯏꯌꯥꯔ ꯁꯦꯀꯦꯟ ꯏꯌꯥꯔ ꯑꯗꯣ ꯈꯨ ꯌꯥꯝ ꯑꯃꯅꯦ